ꯑ ꯑ ꯑꯗꯨꯕꯣ
ꯎꯝ ꯊꯗꯔꯤ
ꯑꯣ ꯑꯗꯨ ꯍꯧꯖꯤꯛ ꯁꯥꯕꯗꯤ ꯀꯃꯥꯏꯅꯧꯔꯦ ꯃꯨ ꯁꯥꯠꯇ꯭ꯔꯣ
ꯍꯣꯏ ꯑꯦ ꯑꯗꯨꯝ ꯁꯥꯏ ꯍꯧꯖꯤꯛ ꯑꯃꯨꯛ ꯁꯥꯔꯒ ꯂꯩꯔꯕ ꯈꯨꯃꯥꯡ ꯊꯣꯛꯑꯒ ꯂꯩꯈ꯭ꯔꯕꯅꯦ ꯑꯃꯨꯛ
ꯑ ꯏꯂꯔ ꯏꯔ
ꯑꯩꯗꯣ ꯆꯥꯛꯈꯨꯝꯗ ꯏꯁꯤꯡ ꯆꯥꯏꯍꯟꯕꯀꯣ ꯑꯗꯨꯒꯤ ꯑꯗꯨ ꯀꯪꯅꯕ ꯑꯗꯨꯒꯤ ꯀꯥꯗ ꯂꯩꯕ ꯑꯗꯨꯒꯤ ꯁꯥꯕ
ꯎ ꯋꯥꯦꯄꯔ ꯂꯩꯗꯕꯒꯤ꯭ꯔꯣ
ꯂꯩꯇꯦ ꯑꯗꯨꯒꯤ ꯀꯩꯅꯣꯝ ꯎꯪꯅꯤꯡꯉꯥꯏꯁꯨ ꯃꯊꯛ ꯃꯈꯥ ꯂꯣꯏ ꯎꯡꯉꯒ ꯊꯝꯍꯧꯕꯅꯦꯕꯀꯣ ꯑꯗ ꯏꯁꯤꯡ ꯆꯥꯏꯕꯤꯔꯗꯤ ꯀꯩꯅꯣ ꯎꯀꯨꯟꯒꯨꯝꯕ ꯆꯪꯕꯗꯣ ꯂꯣꯏ ꯆꯠꯑꯗꯅ ꯑꯗꯨꯒꯤ ꯋꯥꯏ ꯇꯥꯏꯗ ꯁꯣꯔꯣꯛ ꯑꯩꯅ ꯏꯁꯤꯡ ꯆꯥꯏꯌ ꯑꯗꯨꯁꯨ ꯏꯁꯤꯡꯕꯨ ꯌꯥꯝ ꯇꯤꯡꯉꯗꯤ ꯏꯪꯉꯤꯗꯅ ꯃꯈꯥꯗꯣ ꯈꯔ ꯑꯣꯏꯇꯗꯒꯤ
ꯌꯥꯏꯅꯦ
ꯂꯍꯥꯟꯁꯨꯣ ꯀꯥꯂꯁꯨ ꯐꯖꯅ ꯁꯔ ꯇꯧꯅꯦ ꯏꯁ ꯅꯅꯥꯎꯅꯦ ꯇꯧꯏꯅꯦ ꯑꯗꯨ ꯇꯧꯕꯗ ꯍꯣꯏ ꯀꯥꯗꯣ ꯃꯀꯦꯟ ꯃꯔꯤ ꯃꯉꯥ ꯍꯩꯖꯤꯜꯂꯦ ꯏꯁꯤꯡꯗꯣ ꯃꯇꯣꯝꯇ ꯆꯠꯇꯕꯅꯤꯅ ꯑꯩꯗꯣ ꯏꯔꯕꯨꯣ ꯏꯕꯤ ꯂꯣꯏ ꯌꯥꯝ ꯆꯠꯈ꯭ꯔꯦꯕ ꯃꯈꯥꯗ ꯇꯧꯔꯒ ꯀꯩꯅꯣ ꯏꯗꯣ ꯀꯩ ꯍꯥꯏꯔꯤꯅꯣ ꯑꯥꯠ ꯋꯥꯝꯗꯣ ꯀꯩ ꯀꯧꯒꯦ ꯑꯗꯨꯒꯤ ꯇꯥꯏꯞꯇ ꯃꯈꯥꯗ ꯇꯏ ꯇꯨꯏ ꯑꯅꯒꯦ ꯂꯣꯏꯅ ꯏꯁꯤꯡꯗꯣ ꯂꯧꯊꯣꯛꯑꯦ ꯑꯗꯨꯃꯥꯏꯅ ꯇꯧꯕꯒꯤ ꯆꯣꯠꯄꯒꯤ ꯈꯅꯥꯎ ꯅꯥꯒꯦ ꯇꯧꯋ ꯇꯧꯔꯤꯅꯦ
ꯑ ꯍꯥꯏꯗꯤ ꯅꯪꯅ ꯂꯩꯃꯤꯟꯅꯕ ꯅꯃꯄꯤꯁꯨ ꯂꯩꯃꯤꯟꯅꯗꯕꯅꯤꯅ ꯑ ꯇ ꯂꯩꯥꯏꯕꯅꯦ ꯀꯟꯅ ꯅꯥꯔꯅꯤ ꯈꯔ ꯇꯥꯒꯅꯤ ꯁꯤꯁꯦꯂꯨꯅ ꯑꯁꯥꯗꯣ ꯅꯍꯥꯔꯤꯉꯩꯗꯣꯝꯗꯗ ꯅꯪ ꯁꯦꯕꯥꯁꯨ ꯇꯧꯕ ꯉꯝꯔꯣꯏꯕ ꯍꯥꯏꯗꯤ ꯀꯣꯛ ꯆꯤꯛꯄꯒꯨꯝꯕꯗꯤ ꯑꯩꯈꯣꯏ ꯏꯇꯣꯝꯇꯣꯝꯗꯤ ꯁꯤꯗꯤ ꯉꯝꯃꯦꯅ
ꯎꯝ
ꯑꯗꯨꯒꯤ
ꯍꯟꯗꯛꯁꯦ ꯄꯨꯨꯟꯁꯨ ꯈꯔ ꯐꯥꯕꯅꯦꯅꯀꯣ ꯅꯣꯡ ꯆꯨꯔꯛꯄꯅꯤꯅ ꯈꯔ ꯐꯥꯦꯕ ꯑ ꯍꯥ ꯍꯅ ꯏꯁꯁ ꯃꯥꯏꯁꯦ ꯀꯩꯅꯣꯝ ꯇꯧꯕꯋꯏꯀꯣ ꯁꯥꯃꯦ ꯍꯨꯃꯥꯡ ꯊꯣꯛꯑꯦ ꯑꯅꯤꯁꯨ ꯑꯣꯏꯕꯅ ꯑꯁ ꯀꯁꯨ ꯂꯣꯏꯔꯦ ꯊꯥꯎ ꯑꯃ ꯊꯥꯎ ꯊꯥꯎꯗ ꯆꯐꯨꯗ ꯊꯥꯎ ꯍꯥꯞꯄꯒ ꯆꯞꯃꯤꯥꯟꯟꯅꯔꯕꯅꯦ ꯑꯣꯔꯤꯡꯗꯤ ꯊꯣꯛꯇꯦꯕꯀꯣ
ꯎꯝ
ꯑꯩꯈꯣꯏꯔꯣꯝꯗ ꯂꯩ ꯑꯩꯈꯣꯏ ꯌꯨꯝꯗ ꯂꯩꯕꯗꯣ ꯑꯗꯨꯃꯥꯏꯅ ꯇꯧꯔꯗꯤ ꯎꯔꯨ ꯊꯣꯛꯍꯜꯂꯦꯕꯀꯣ ꯅꯪꯁꯨ ꯑꯗꯨꯃꯥꯏꯅ ꯇꯧꯔꯝꯒꯅꯤ ꯑꯗꯣ ꯁꯤꯗꯤ ꯑꯣꯔꯤꯡ ꯊꯣꯡꯗꯤ ꯊꯣꯛꯇꯦ ꯑꯗꯨ ꯑꯣꯏꯔꯁꯨ ꯑꯃꯨ ꯑꯃꯨꯕ ꯂꯩꯕꯗꯣ ꯊ ꯊꯥꯎꯗꯣ ꯌꯥꯝ ꯊꯣꯛꯄꯅꯦꯕ ꯑꯃ ꯑꯅꯨꯡꯗꯣ ꯌꯥꯝ ꯂꯩꯒꯂꯕꯀꯣ ꯎꯔꯔꯤꯗꯤ ꯊꯇ ꯍ
ꯊꯥꯎ ꯆꯥꯕ꯭ꯔꯣ
ꯊꯥꯎꯗꯣ ꯃꯔꯔꯛ ꯃꯔꯔꯛ ꯆꯥꯥꯏ ꯃꯔꯛ ꯃꯔꯔꯛ ꯀꯩꯅꯣꯝ ꯍꯣꯏ ꯀ
ꯑꯣ ꯥꯎ ꯌꯥꯝ ꯑꯗꯨ ꯆꯥꯔ ꯁꯥꯔ ꯀꯥꯟꯗ
ꯑꯇꯣꯝꯗ ꯂꯩꯔꯤ ꯁꯤꯔꯤꯁ ꯑꯩꯗꯤ ꯄꯥꯈꯠꯂꯦꯅꯦ ꯈꯜꯂꯒ
ꯚ ꯂꯩꯒꯅꯦ ꯍꯥꯎꯅꯗꯗꯤ ꯍꯥꯎꯗꯦ ꯉꯥꯅꯤ ꯆꯥꯔꯁꯨ ꯍꯥꯎꯗꯕ ꯑꯁꯤꯒꯤ ꯆꯌꯦ ꯃꯅꯥ ꯃꯁꯤꯡꯁꯤꯡꯗꯣ ꯑꯩꯈꯣꯏꯗꯤ ꯄꯨꯟꯊꯣꯡ ꯁꯣꯡꯁꯨ ꯍꯥꯎꯋ ꯑꯗꯨꯅ ꯑꯁꯤꯗꯤ ꯑꯗꯨꯃꯥꯏꯅ ꯇꯧꯗꯦꯕꯀꯣ ꯃꯣꯏ ꯃꯅꯥ ꯃꯁꯤꯡꯁꯨ ꯍꯥꯎꯗꯕ ꯃꯍꯥꯎ ꯂꯩꯇꯕꯗꯨ ꯇꯧꯋꯦꯕꯀꯣ
ꯗꯜꯗꯣ ꯆꯄ꯭ꯔ ꯆꯔꯅꯦ
ꯇꯝꯅꯤ
ꯑꯩꯁꯨ ꯑꯩꯁꯨ ꯑꯗꯨꯒꯨꯝꯕꯗꯣ ꯑꯅꯤ ꯑꯍꯨꯝꯔꯛ ꯑꯗꯨꯝ ꯇꯣꯏ ꯇꯣꯏꯅ ꯆꯥꯔꯗꯤ ꯆꯥꯅꯤꯡꯗꯦ ꯑꯩ ꯍꯥꯏꯕꯅꯦ ꯍꯥꯟꯗꯇ ꯍꯥꯎ ꯎꯗꯔꯗꯤ ꯆꯅꯤꯡꯗꯦꯕ ꯑꯩꯗꯣ ꯆꯪꯗꯦ ꯁ ꯁꯥꯁ ꯁꯥꯕꯤꯔꯔꯦ
ꯎꯝ ꯍꯉꯥꯏ ꯀꯩꯅꯣꯝ ꯌꯨꯝ ꯂꯩꯔ ꯂꯥꯛꯑꯗꯤ ꯆꯥꯎꯥꯕ ꯌꯥꯗ ꯃꯅ
ꯎꯝ ꯑꯗꯨꯗꯨꯗꯕ
ꯁꯥ ꯀꯪꯍꯜꯂꯣ ꯁꯥꯒꯨꯝꯕ ꯆꯥꯕ ꯌꯥꯗꯦ ꯍꯥꯏꯕꯒꯨꯝ ꯇꯧꯗꯥꯏꯅꯦ
ꯍꯥ ꯆꯥꯕ ꯌꯥꯒꯅꯤꯗ
ꯌꯥꯏꯦ ꯍꯥꯏꯕ꯭ꯔꯥ ꯃꯍꯤꯒꯨꯝꯕꯗꯤ ꯊꯥꯛꯏꯦꯀꯣ
ꯎꯝ
ꯅꯪꯅ ꯁꯥꯒꯨꯝꯕ ꯀꯔꯝ ꯍꯥꯏꯗꯤꯕꯤꯔꯝ ꯍꯥꯏꯗ꯭ꯔꯣ
ꯁꯟ ꯁꯥ ꯀꯥꯡꯂꯨꯞꯨꯝꯃꯗꯤ ꯄꯥꯝꯃꯦ ꯊꯨꯝꯒ ꯐꯨꯠꯂꯒ ꯀꯥꯡꯈꯟꯕꯗꯣ
ꯍꯣꯏ ꯈꯦꯖꯤꯗ ꯀꯌꯥ ꯄꯤꯕꯣ
ꯈꯪꯗꯦꯅꯦ ꯀꯦꯖꯤꯗꯤ ꯀꯌꯥ ꯄꯤꯕ꯭ꯔꯥ ꯀꯪꯍꯟꯅꯤꯡꯉꯥꯏꯁꯨ ꯀꯩꯅꯣꯝ ꯂꯩꯇꯕ ꯑꯣꯕꯦꯜ ꯂꯩꯗꯤ ꯐꯥꯒꯗꯕ
ꯏꯁ ꯑꯗꯨ ꯑꯣꯏꯗ꯭ꯔꯁꯨ ꯀꯩꯅꯣꯝ ꯇꯧꯕꯅ ꯅꯣꯏ ꯀꯩꯅꯣꯝ ꯇꯧꯕꯅꯤꯅ ꯅꯨꯡꯁꯥꯗ ꯀꯪꯍꯜꯂꯣ ꯈꯔ ꯐꯨꯠꯂꯒ
ꯎꯝ ꯃꯩꯗ ꯀꯪꯈꯟꯕꯗꯤ ꯍꯥꯎꯋꯦꯅ
ꯍꯣꯏ ꯑꯗꯣ ꯅꯣꯏ ꯑꯣꯛ ꯆꯥ ꯐꯨꯠꯇ꯭ꯔꯣꯅꯦ ꯑꯗꯨꯗ ꯃꯅꯦ ꯏꯟꯅꯔꯦ
ꯎꯝ ꯀꯪꯍꯟꯅ ꯇꯥꯔꯦ ꯍꯧꯖꯤꯛ ꯍꯧꯖꯤꯛꯄꯨꯗꯤ ꯏꯁ ꯈꯪꯍꯜꯂꯤꯗ ꯏꯟꯖꯥꯡ ꯍꯇꯤ ꯇꯤꯍꯔ ꯑꯣꯏ ꯂꯣꯏ ꯍꯁ ꯁꯧ ꯀꯅꯤ
ꯆꯥꯅꯤꯉꯥꯏ ꯍꯥꯏꯤ ꯅ ꯂ ꯁꯥꯟꯂꯒꯜꯂ ꯊꯝꯉꯨꯗꯕꯅꯤꯅ ꯍꯌꯦꯡ ꯋꯥꯏ
ꯑꯒꯅꯤ ꯍꯥꯏ
ꯅꯠꯇꯦ ꯃꯍꯤꯡ ꯀꯥꯖꯅꯤꯡꯉꯥꯏ ꯑꯃ ꯀꯔꯣꯝꯗꯣ ꯃꯩ ꯃꯅꯥꯛꯇ ꯃꯔꯛꯃꯁꯨ ꯊꯝꯃꯣ ꯁꯃꯥꯏ ꯇꯣꯗꯅ ꯅꯨꯃꯤꯠꯁꯦ ꯈꯪꯍꯧꯗꯕꯤꯅ ꯌꯥꯝ ꯊꯨꯅ ꯂꯥꯛꯀꯅꯤ ꯉꯁꯤꯁꯦ ꯀꯦꯗꯤ ꯄꯦꯖ ꯀꯨꯏꯈ꯭ꯔꯦ ꯇꯔꯤꯛ ꯇꯔꯨꯛꯃꯨꯛ ꯑꯣꯏꯈ꯭ꯔꯦ
ꯑꯗꯨꯅꯦ ꯑꯗꯨꯒꯤ ꯁꯤ ꯊꯥ ꯊꯣꯛꯂꯛꯄꯗ ꯍꯦꯟꯅꯁꯨ ꯋꯥꯈ꯭ꯔꯦꯕ ꯑꯩꯗꯣ
ꯎꯝ
ꯑꯗꯨꯒꯤ ꯑꯩꯁꯨ ꯍꯥꯏꯕꯅꯦ ꯑꯗ ꯄꯣꯠ ꯆꯩꯗꯣ ꯍꯌꯦꯡ ꯁꯨꯅꯤꯡꯉꯥꯏ ꯂꯧꯕ ꯆꯠꯁꯦ ꯍꯥꯏꯕꯅꯣ
ꯅꯤ ꯁꯥꯗꯦꯔ
ꯈꯪꯗꯦꯅꯦ ꯃꯣꯜꯗ ꯆꯠꯁꯤꯦꯔꯥ ꯕꯖꯔ ꯊꯣꯛꯔꯒ ꯆꯠꯁꯤꯦꯔ
ꯒꯥꯔꯤ ꯃꯆꯥ ꯐꯝꯕꯗꯣ ꯋꯥꯗ꯭ꯔꯣ
ꯋꯥ ꯇꯣꯕ꯭ꯔ ꯇꯥꯡ ꯄꯣꯠ ꯆꯩ ꯂꯩꯅꯤꯉꯥꯏ ꯍꯥꯏꯔꯦ ꯃꯤ ꯃꯥꯗ ꯀꯨꯟꯊ꯭ꯔꯥ ꯀꯨꯟꯊ꯭ꯔꯥ ꯑꯁꯤꯗꯒꯤ ꯕꯖꯥꯔ ꯐꯥꯎ ꯀꯨꯟꯊ꯭ꯔꯥ ꯕꯖꯥꯔꯗꯒꯤ ꯃꯣꯜ ꯐꯥꯎ ꯀꯨꯟꯊ꯭ꯔꯥ ꯃꯤ ꯑꯃꯃꯥꯗ
ꯑꯣ
ꯑꯗꯨꯃꯥꯏꯅ ꯇꯧꯕ ꯑꯗꯨꯗꯤ ꯚꯔꯥ ꯂꯣꯏꯅ ꯆꯠꯂꯤ ꯄꯣꯠꯆꯩ ꯂꯩꯅꯤꯉꯥꯏ ꯂꯩꯔꯔꯣꯏ꯫ ꯎꯁꯣꯏꯒꯤ ꯃꯃꯜ ꯈꯔ ꯂꯩꯕꯗꯣ ꯂꯩꯁꯤꯔꯥ ꯈꯟꯕ꯫
ꯀꯌꯥ ꯌꯥꯊꯣꯛꯀꯦ ꯎꯁꯣꯏꯗꯣ꯫
ꯂꯤꯁꯤꯡ ꯑꯃꯒ ꯂꯤꯁꯤꯡ ꯑꯃꯒ ꯆꯥꯃꯉꯥ ꯒꯨꯝꯕꯔꯥ꯫ ꯉꯁꯥꯏ-ꯉꯁꯥꯏ ꯑꯩꯅ ꯔꯥꯁꯒꯨꯂꯥ ꯆꯥꯅꯤꯡꯉꯦ ꯍꯥꯏꯕꯗꯩ ꯂꯩꯈꯔꯦ꯫ ꯑꯗꯨꯅ ꯁꯤ ꯑꯁꯤ ꯍꯨꯖꯤꯛ ꯅꯍꯥꯟ ꯊꯥꯒꯤ ꯆꯪꯉꯦꯕꯀꯣ꯫
ꯑꯥ
ꯑꯗꯨꯒ ꯄꯨꯟꯁꯤꯜꯂꯒ ꯂꯧꯁꯤꯔ ꯈꯟꯕ꯫
ꯑꯥ
ꯍꯣꯏꯗ ꯍꯣꯏꯗ ꯃꯆꯥ-ꯃꯆꯥꯁꯨ ꯂꯩꯔꯗꯤ ꯄꯩꯁꯥꯗꯤ ꯌꯥꯝꯅꯤ꯫ ꯐꯖꯅ ꯇꯥꯕꯅꯤꯕꯀꯣ ꯁꯅꯥꯄꯣꯠ ꯃꯆꯥ-ꯃꯆꯥꯗꯨ ꯇꯥꯡꯈ꯭ꯔꯕꯅꯤꯅ
ꯑꯗꯨꯒꯤꯅꯤꯅꯦ ꯂꯧꯗꯕ ꯌꯥꯗꯕ ꯑꯩꯅ, ꯎꯝ
ꯃꯁꯤ ꯁꯝ ꯀꯦꯟꯕꯁꯤ ꯎꯁ
ꯑꯩꯗꯤ ꯍꯟꯗꯛ ꯁꯝ ꯌꯥꯝ ꯀꯦꯟꯗꯦ ꯌꯥꯝ ꯐꯩꯌꯦ꯫
ꯏꯁꯤꯡꯅꯦ
ꯎꯝ ꯏꯁꯤꯡꯅ ꯑꯣꯏꯔꯝꯒꯅꯤ
ꯑꯗꯨꯝ ꯀꯥꯗ ꯆꯥꯛꯈꯨꯝꯗ ꯃꯌꯥꯝ ꯇꯥ ꯂꯩꯔꯅꯤ꯫
ꯑꯣ ꯍꯟꯗꯛ ꯁꯝ ꯀꯦꯟꯕ ꯍꯥꯏꯔꯒ ꯑꯩꯗꯤ ꯌꯥꯝ ꯐꯩꯌꯦ ꯑꯩꯗꯤ
ꯑꯍꯟ ꯑꯣꯏꯔꯤꯉꯩꯗ ꯂꯣꯏ ꯀꯦꯟꯊꯣꯛꯈꯔꯅꯤ
ꯇꯛꯂꯨ ꯇꯧꯒꯅꯤꯀꯣ
ꯎꯝ ꯑꯩꯅ ꯂꯧꯊꯣꯛꯁꯤꯔ ꯈꯟꯕꯅꯦꯕꯀꯣ ꯄꯨꯂꯞ ꯑꯗꯣ ꯁꯥꯡꯅꯤꯉꯥꯏꯗꯣ ꯑꯗꯨꯒꯤꯅꯦꯕ ꯁꯥꯡꯅꯤꯉꯥꯏꯗꯣ ꯍꯨꯠꯇ ꯊꯥ ꯀꯌꯥ ꯂꯧꯒꯤꯗꯥ ꯈꯟꯕ ꯑꯃꯨꯛ ꯅꯪꯒꯤ ꯑꯃꯨꯛ ꯇꯣꯛꯊꯣꯛꯅꯤꯕ ꯅꯍꯥꯟ ꯊꯕꯛ ꯐꯪ ꯀꯩꯅꯣꯝ ꯊꯤꯅꯤꯡꯉꯥꯏꯗꯣ ꯑꯗꯨꯝꯕ ꯀꯥꯟꯗ ꯇꯧꯊꯣꯛꯁꯤꯔꯥ ꯈꯟꯕꯅꯦꯕ ꯏꯁꯤꯡꯁꯨ ꯐꯠꯇꯕꯅꯤꯅ ꯁꯝꯖꯨ ꯂꯣꯏ ꯐꯠꯇꯦꯕꯀꯣ꯫ ꯇꯨꯝꯗ꯭ꯔꯦꯕ ꯄꯥꯏꯔꯒ ꯂꯩꯒ꯭ꯔꯦꯕ ꯑꯗꯨꯒꯤ
ꯃꯐꯝꯅꯅꯤꯗ
ꯎꯝ ꯃꯣꯏ ꯏꯁꯤꯡꯗꯣ ꯍꯤꯗꯥꯛ ꯍꯥꯞꯄꯅꯤꯅ ꯀꯣ ꯅꯣꯏ ꯏꯁꯤꯡꯗꯤ ꯍꯤꯗꯥꯛ ꯍꯥꯞꯇ꯭ꯔꯣ꯫
ꯈꯪꯗꯦ ꯇꯦꯡꯀꯤꯗ ꯍꯥꯞꯂꯝꯒꯅꯤꯗꯥ
ꯎꯝ ꯈꯪꯗꯦꯗꯥ ꯅꯣꯏ ꯇ-ꯑꯥ ꯏꯁꯤꯡꯒꯤ ꯄꯤꯕ ꯃꯐꯝꯗꯨ ꯀ꯭ꯌꯥꯝ ꯂꯥꯞ ꯅꯣ ꯃꯣꯏ ꯁꯄ꯭ꯂꯥꯏ ꯃꯐꯝꯗꯣ
ꯈꯪꯗꯦ ꯑꯩ
ꯅꯣꯏ ꯈꯨꯟꯗ ꯍꯨꯠꯅꯤꯡꯂꯤꯔꯥ ꯅꯠꯇ꯭ꯔꯒ ꯑꯇꯣꯞꯄꯗ ꯈꯨꯟꯗꯒꯤꯔꯥ
ꯑꯇꯣꯞꯄ ꯈꯨꯟꯗꯒꯤ ꯂꯣꯛꯅ ꯂꯣꯛꯇꯗꯒꯤ ꯂꯧꯔꯛꯄꯀꯣ
ꯎꯝ ꯂꯧꯗꯨꯒꯦ ꯂꯧꯔꯛꯑꯦ ꯍꯥꯏꯗꯤ ꯁꯦꯡꯉꯝꯒꯅꯤꯗ ꯑꯗꯨꯒꯤ
ꯎꯝ ꯅꯣꯏ ꯏꯁꯤꯡꯗꯣ ꯍꯥꯎꯗꯦ
ꯑ ꯑꯁꯤꯁꯨꯅꯦ ꯃꯍꯥꯎ ꯑꯐꯥꯎ ꯂꯩꯇꯕꯅꯦ ꯀꯩꯅꯣꯝ ꯊꯛꯅꯤꯡꯉꯥꯏꯒꯤ ꯊꯛꯅꯤꯡꯉꯥꯏ ꯂꯩꯕꯁꯨꯀꯣ ꯑꯗꯨꯁꯨ ꯀꯨꯝꯕꯁꯨꯔ ꯋꯥꯠꯄꯗꯣ ꯇꯑꯣꯏꯕ ꯑꯃ ꯍꯥꯎ ꯂꯩ ꯗꯤꯕ ꯑꯗꯨ ꯎꯄꯥꯏ ꯂꯩꯗꯅ ꯊꯥꯛꯏꯅꯤ
ꯎꯝ ꯎꯝ ꯎꯝ ꯍꯁꯨ ꯈꯔ ꯀꯨꯏꯅ ꯊꯛꯄꯒꯤ ꯈꯔꯗꯤ ꯍꯥꯎꯈ꯭ꯔꯦ
ꯎꯝ ꯌꯨꯝꯗ ꯐꯪꯕꯗꯨꯗꯤ ꯌꯥꯝ ꯊꯨꯝꯅ ꯍꯥꯎꯅ ꯅꯨꯡꯉꯥꯏꯗꯅ ꯗ ꯍꯤꯟꯗꯤ ꯎꯐꯥꯏ ꯂꯩꯇ꯭ꯔꯦ ꯑꯍꯥꯟꯕ ꯊꯥ ꯄꯨꯟꯒꯤ ꯀꯃꯨꯛꯁꯨ ꯅꯨꯡꯉꯥꯏꯇꯕꯅ
ꯑꯩꯁꯨꯅꯤ ꯑꯩꯁꯨꯅꯤ
ꯀꯩꯅꯣꯝ ꯋꯥꯠꯄꯒꯨꯝ ꯇꯧꯔꯤꯅꯦꯕꯀꯣ
ꯑꯗꯨꯅꯦꯕ
ꯅꯣꯏ ꯇꯨꯔꯦꯟꯗꯤ ꯏꯁꯤꯡ ꯆꯥꯎꯈ꯭ꯔꯕꯣ
ꯈꯪꯗꯦꯅꯦ ꯊꯣꯛꯇ꯭ꯔꯦ ꯑꯩ ꯌꯦꯡꯁꯨ ꯌꯦꯡꯕꯤꯗ꯭ꯔꯦ
ꯅꯣꯏ ꯃꯅꯥꯛꯇꯅꯗꯤ ꯂꯣꯛ ꯂꯩꯩꯇꯦ ꯇꯨꯔꯦꯟ ꯇꯥꯃꯑꯣꯔꯦ
ꯎꯝ ꯇꯨꯔꯦꯟꯁꯨ
ꯎꯝ
ꯂꯣꯛ ꯂꯩꯒꯗꯕꯒꯤꯀꯣ
ꯎꯝ ꯍꯥ ꯃ ꯂꯣꯌꯦꯗ ꯑꯃꯃꯨꯛ ꯁ ꯈꯥꯅꯥ ꯑꯦ ꯍꯧꯖꯤꯛ ꯀꯨꯏꯗ꯭ꯔꯦ ꯏꯔꯕꯁ
ꯑꯗꯨꯃꯥꯏꯅ ꯇꯧꯔꯅꯤ ꯑꯗꯨ ꯃꯐꯝꯗꯨꯗꯤ
ꯍꯃꯥꯡ ꯑꯗꯨꯝ ꯀꯥꯡꯉ ꯂꯩꯅꯦ ꯒ꯭ꯌꯥꯃꯥꯟ ꯇꯥꯗꯗꯤ ꯂꯩꯐꯝ ꯆꯥꯐꯝꯒ ꯐꯪꯗꯕꯅꯤ ꯏꯔꯨꯐꯝꯗ ꯍꯦꯟꯅ ꯏꯪꯒꯗ꯭ꯔ ꯍꯥꯏꯔꯒ ꯑꯗꯨ ꯍꯦꯟꯅ ꯁꯨꯃ
ꯍꯝ ꯍꯝ ꯍꯝ ꯀꯔꯤ ꯇꯧꯏꯤ ꯑꯗꯨꯗ ꯍꯦꯟꯅ ꯁꯥꯕ꯭ꯔꯣ
ꯅꯣꯏ ꯅꯨꯡꯁꯤꯠ ꯊꯣꯛꯄ ꯑꯝꯇ ꯂꯩꯇ꯭ꯦꯔꯣꯅꯦ ꯃꯊꯪꯒꯤ ꯃꯆꯥ ꯑꯃꯨ ꯂꯩꯦ ꯑꯣꯗ ꯑꯣꯏꯔꯤꯁꯨ ꯍꯉꯗ ꯑꯗꯨꯗꯁꯕꯀꯣ ꯎꯝ ꯃꯇꯥꯏ ꯃꯇꯥꯏꯗꯨꯒꯤ ꯂꯣꯏ ꯁꯥꯒꯠꯄꯗꯣ ꯑꯗꯨꯒꯤ ꯑꯣꯏꯔꯝꯒꯅꯤ ꯃꯅꯨꯡ
ꯑꯣꯏꯔꯣꯕꯅꯤ ꯁꯣꯏꯗ꯭ꯔꯦ
ꯑꯗꯨꯗꯤ ꯏꯁꯁ ꯁꯤ ꯍꯥꯏꯕꯅ ꯀꯨꯏꯕ ꯐꯝꯕ ꯌꯥꯗꯕꯅꯦ
ꯀꯤꯠꯆꯟꯗꯒꯤ ꯐꯥꯏꯔꯒ ꯂꯪ ꯂꯪꯊꯣꯛ